ꯍꯂꯣ ꯇꯥꯕ꯭ꯔꯣ
ꯇꯥ
ꯇꯥꯏꯒꯣ
ꯇꯥꯏꯌꯦ
ꯊꯕꯛ ꯌꯥꯝ ꯆꯤꯜꯂꯦꯀꯣ ꯅꯪꯗꯤ
ꯑꯩ ꯊꯕꯛ ꯍꯧꯖꯤꯛꯅ ꯂꯣꯏꯕꯅꯦ ꯑꯗꯣ ꯍꯣꯔꯦꯟ ꯄꯨꯡ ꯑꯍꯨꯝ ꯃꯈꯥꯏꯗꯒꯤ ꯌꯨꯝꯗ ꯂꯩꯒꯅꯤ ꯑꯗꯨꯗꯤ ꯌꯥꯝ ꯐ꯭ꯔꯤ ꯑꯣꯏꯔꯅꯤ
ꯑꯍꯨꯝ ꯃꯈꯥꯏꯗꯤ ꯑꯩꯗꯤ ꯑꯃꯨꯛ ꯊꯕꯛ ꯆꯠꯈ꯭ꯔꯅꯤ
ꯑꯩꯌꯥ ꯀꯗꯥꯏ ꯆꯠꯀꯦꯔꯣ
ꯑ ꯑꯩꯗꯤ ꯕꯣꯜ ꯁꯟꯅꯥꯕ ꯆꯠꯈ꯭ꯔꯅꯤ
ꯑꯖ ꯉꯁꯨ ꯉꯔꯥꯡ ꯅꯨꯡꯗꯥꯡꯗꯣ ꯌꯥꯝ ꯊꯦꯡꯅ ꯃꯦꯁꯦꯁ ꯊꯥꯔꯛꯑꯦ ꯄꯨꯡ ꯇꯔꯥꯗ ꯍꯥꯏꯔꯒ
ꯑꯁ ꯑꯩꯗꯨ ꯂꯥꯏꯔꯤꯛ ꯄꯥꯔꯒ ꯋꯥꯆꯦꯞꯇ ꯑꯃꯨꯛ ꯂꯩꯕ ꯃꯤ ꯑꯃꯅ
ꯁꯦꯁ ꯌꯥꯗꯦꯀꯣ ꯃꯤꯗꯤ
ꯀꯔꯤ ꯀꯔꯤꯅꯧ
ꯇꯗ
ꯅꯪ ꯅꯨꯄꯤ ꯊꯤꯈ꯭ꯔꯅꯤꯀꯣ ꯅꯪ ꯁꯤꯒꯤ ꯋꯥꯔꯤ ꯇꯃꯟꯗꯅ
ꯊꯥꯏꯅꯒꯤ ꯐ꯭ꯔꯦꯟ ꯑꯃꯗꯣ ꯑꯗꯨꯒ ꯋꯥꯔꯤ ꯊꯥꯕꯅꯤꯗ ꯉꯔꯥꯡꯗꯣ ꯑꯗꯨ ꯂꯤꯐ ꯇꯧꯕꯤꯕ ꯌꯥꯗꯕ ꯑꯗꯨꯝ ꯅꯨꯡꯉꯥꯏꯇꯕ
ꯎꯝ ꯐꯦ ꯐꯩꯌꯦ ꯁꯥꯟꯅꯒꯗꯕꯅꯦ ꯅꯪꯗꯤ ꯉꯁꯤ ꯀꯅꯥ ꯀꯅꯥ ꯋꯥꯔꯤ ꯁꯥꯟꯅꯔꯦ
ꯑꯁ
ꯎꯝ
ꯂꯩꯁꯥꯕꯤ ꯃꯆꯥ ꯑꯃ ꯁꯟꯅꯔꯝꯕꯅꯦ
ꯂꯩꯩꯁꯥꯕꯤ ꯃꯆꯥ
ꯑꯉꯥꯡ ꯑꯉꯥꯡ ꯑꯉꯥꯡꯗ
ꯅꯨꯡꯉꯥꯏꯕ꯭ꯔꯣ
ꯂꯝ ꯍꯦꯟꯕ ꯋꯥꯅꯤꯗ ꯑꯉꯥꯡꯗꯣ
ꯀꯩ ꯀꯃꯥꯏ ꯂꯝꯍꯦꯟ
ꯍꯥ ꯍꯥ ꯌꯥꯝ ꯁꯥꯊꯤꯕ ꯁꯥꯕ ꯁꯥꯕ ꯁꯥ ꯁꯥꯔꯛꯄ ꯋꯥꯅꯤꯗ ꯆꯩ ꯆꯥꯗꯕ ꯃꯥꯡꯗ
ꯑꯗꯨꯗꯤ ꯐꯖꯅ ꯅꯩꯊꯕ ꯌꯥꯗ꯭ꯔꯣ ꯑꯉꯥꯡꯗꯨꯕꯣ
ꯑꯃꯔꯛ ꯉꯥꯛꯇꯪ ꯁꯥꯕꯤꯈ꯭ꯔꯦ ꯑꯗꯨꯒ ꯑꯇꯣꯞꯄꯗꯤ ꯑꯩꯒꯤ ꯐ꯭ꯔꯦꯟ ꯑꯃꯒ ꯁꯥꯏꯌꯦ ꯅꯨꯄꯥꯅꯤꯀꯣ ꯑꯗꯨꯒ ꯑꯗꯨꯒ ꯑꯗꯨ ꯍꯧꯖꯤꯛ ꯀꯔꯤꯔꯥ ꯁꯥꯗ꯭ꯔꯦꯗ ꯑꯗꯨꯗꯒꯤꯗꯤ ꯑꯗꯨꯝ ꯂꯩꯈ꯭ꯔꯦꯗ ꯑꯗꯨꯝ
ꯉꯁꯤꯁꯦ ꯐꯅꯤ ꯄꯣꯏꯁꯦ ꯋꯥꯔꯤ ꯁꯥꯁꯤꯁꯨ ꯑꯃꯝꯐꯥꯎ ꯍꯥꯏꯔꯛꯇꯦꯅꯦ ꯅꯪꯉꯣꯟꯁꯨ ꯍꯥꯏꯔꯛꯇꯕ꯭ꯔꯥ
ꯑꯩꯅ ꯋꯥꯔꯤ ꯁꯥꯖꯦꯅ ꯉꯁꯥꯏ ꯊꯥꯕꯅꯦ ꯁꯥꯅꯉꯥꯏ ꯁꯥꯟꯅꯅꯤꯡꯉꯥꯏ ꯃꯤ ꯂꯩꯇꯕ ꯃ ꯃꯦꯁꯦꯁ
ꯁꯥꯟꯅꯅꯤꯡꯉꯥꯏ ꯑꯦ ꯍꯦꯄꯥ ꯌꯥꯝ ꯁꯥꯕꯅꯦ ꯑꯗꯨꯁꯨ
ꯁꯥꯏꯅꯦ ꯁꯤ ꯅꯨꯄꯥꯁꯦ
ꯑꯗꯨꯅꯦ ꯂꯥꯏꯔꯤꯛꯁꯨ ꯄꯥꯕ ꯅꯠꯇꯦ ꯃꯥꯒꯤꯗꯣ
ꯑꯗꯨꯒ ꯑꯌꯨꯛ ꯉꯟꯇꯥ ꯗꯤꯁꯇꯔꯕ ꯇꯧꯔꯛꯀꯅꯤ ꯃꯥꯅ ꯀꯣꯜ ꯄꯨꯡ ꯇꯧ ꯇꯧꯔꯛꯀꯅꯤ ꯑꯩꯉꯣꯟꯗ ꯑ ꯑꯩ ꯑꯩꯁꯨ ꯄꯥꯏꯈꯠꯇꯕꯅꯦ ꯃꯥ ꯑꯌꯨ ꯉꯟꯇꯥ ꯇꯧꯔꯛꯄꯗꯩ ꯃꯤ ꯇꯨꯝꯅꯤꯡꯉ ꯇꯨꯝꯃ ꯂꯩꯕ ꯀꯥꯟꯗ ꯄꯩꯁꯥꯒꯤꯁꯨ ꯎꯝ ꯅꯨꯡꯁꯥꯒꯤꯁꯨ ꯅꯠ
ꯑꯍꯥ ꯍꯥ ꯍꯥ ꯍꯥ ꯍꯥ ꯍꯥ ꯍꯥ ꯑꯥ
ꯎꯝ ꯎꯝ ꯂꯩꯁꯥꯕꯤꯅ ꯂꯩꯁꯥꯕꯤꯅ ꯇꯧꯔꯛꯑꯗꯤ ꯑꯃꯔꯣꯝꯗ ꯄꯥꯏꯕꯤꯕ ꯌꯥꯏꯗꯅ ꯇꯨꯝꯅꯤꯡꯉꯁꯨ ꯕꯤꯠꯇꯣ ꯍꯨꯝ ꯍꯨꯝ ꯍꯨꯝ
ꯕꯤꯠꯇꯣ ꯒꯥꯏꯔꯥ ꯑ ꯑ ꯑꯩ ꯇꯧꯔꯛꯄꯤꯒꯦ ꯑꯗꯨꯗꯤꯀꯣ ꯑꯌꯨꯛꯇ ꯑꯌꯨꯛ ꯉꯟꯇꯥ ꯇꯧꯔꯛꯄꯤꯌꯦ ꯁ ꯑꯩꯗꯣ ꯎꯝ ꯑꯌꯨꯛ ꯉꯟꯇꯥ ꯍꯥꯏꯕꯁꯦ ꯄꯨꯡ ꯁ ꯑꯗꯨꯝ ꯁꯤꯛꯁ ꯇꯨ ꯁꯚꯦꯟ ꯁꯚꯦꯟ ꯊꯥꯔꯇꯤ ꯐꯥꯎꯗꯤ ꯐ꯭ꯔꯤꯗ ꯂꯩꯌꯦꯕ ꯑꯌꯨꯛꯇꯗꯤ ꯑꯗꯨꯒ ꯑꯗꯨꯒ ꯁꯚꯦꯟ ꯊꯥꯔꯇꯤ ꯇꯨ ꯑꯩꯠ ꯐꯥꯎꯗꯤ ꯑꯃꯨꯛꯀ ꯑꯩ ꯈꯔ ꯆꯤꯟꯕꯀꯣ ꯑꯗꯨꯒ ꯑꯦꯠ ꯇꯨ ꯅꯥꯏꯟꯗ ꯑꯃꯨꯛ ꯐ꯭ꯔꯤ ꯑꯣꯏꯔꯦ
ꯗꯦꯗ ꯀꯥꯏꯗꯦꯗ ꯅꯣꯏ ꯊꯕꯛ ꯂꯩꯕꯗꯤ ꯑꯩ ꯈꯣꯏꯗꯤ ꯊꯕꯛ ꯂꯩꯇꯦ꯫ ꯑꯗꯨꯝ ꯐ꯭ꯔꯤ ꯇꯧꯔ ꯑꯗꯨꯝ ꯀꯣꯜ ꯇꯧꯔꯛ ꯄ ꯌꯥꯅꯦ ꯑꯗꯨꯕꯨ ꯂꯥꯏꯔꯤꯛ ꯄꯥꯕ ꯎꯝ ꯂꯥꯏꯔꯤꯛ ꯄꯥꯏꯑ ꯄꯁꯥ ꯑꯩꯁꯦ ꯍꯧꯖꯤꯛꯀꯥꯟꯁꯦ ꯑꯁ ꯃꯤ ꯑꯣꯏꯔꯔꯣꯏ ꯍꯪꯉꯤꯁꯤꯗ ꯉꯥꯎ ꯐꯣꯟ ꯁꯤꯒꯤ ꯀꯣꯜꯖꯤꯗ
ꯑꯁꯤ ꯑꯁꯤ ꯊꯨꯅ ꯂꯣꯏꯈ꯭ꯔꯗꯤ ꯅꯨꯡꯉꯥꯏꯔꯅꯤ ꯍꯥꯏꯌꯣ ꯅꯣꯏꯒꯤꯗꯤ ꯌꯥꯝ ꯐꯔꯛ ꯇꯥꯕ ꯃꯇꯝꯅꯤ
ꯍꯣꯏ ꯃꯤ ꯑꯣꯏꯗꯧ ꯃꯥꯟꯗ꯭ꯔꯦ
ꯑꯣꯏꯒꯅꯤꯗ ꯁꯤ ꯃꯇꯝ ꯈꯔꯀꯤꯅꯦ ꯀꯩꯅꯣ
ꯑꯗꯨ ꯑꯣꯌꯁꯨ ꯉꯜꯃꯜ ꯉꯔꯥꯡ ꯗꯥꯡꯗꯤ ꯈꯔ ꯄꯥꯔꯦ ꯑꯗꯨꯒ ꯉꯁꯤꯗꯤ ꯄꯥꯗ꯭ꯔꯤ ꯍꯣꯔꯦꯟ ꯄꯥꯔꯒꯦ ꯎꯝ ꯎꯛ ꯎꯝ ꯎꯝ ꯑꯩꯈꯣꯏꯗꯤ ꯑꯗꯨꯝ ꯄꯥꯗ꯭ꯔꯗꯤ ꯌꯥꯗꯕ ꯍꯥꯏꯕꯅꯤꯀꯣ ꯑꯈꯣꯏꯒꯤ ꯁꯤꯂꯦꯕꯁ ꯁꯨ ꯑꯥ ꯑꯩꯈꯣꯏꯗꯤ ꯑꯗꯨꯝ ꯄꯥꯗ꯭ꯔꯗꯤ ꯌꯥꯗꯕ ꯍꯥꯏꯕꯗꯤ ꯏꯁꯄꯤꯠꯇꯨ ꯂꯩꯇꯕ ꯄꯥꯗ꯭ꯔꯗꯤꯀꯣ ꯍꯥꯏꯕꯗꯤ ꯀꯣꯏꯁꯟꯖꯦ ꯅꯨꯃꯤꯠ ꯑꯃꯗ ꯀꯣꯏꯁꯟ ꯑꯅꯤꯒꯨꯝꯕ ꯍꯣꯠꯀꯗꯕꯅꯦꯕ ꯃꯁ ꯅꯤꯇꯤ ꯄꯥꯗꯧꯕ ꯅꯠꯇ꯭ꯔꯗꯤ ꯀꯥꯎꯔꯛꯄ ꯑꯗꯨ ꯏꯁꯄꯤꯠꯇꯨ ꯌꯥꯝ ꯇꯞꯂꯛꯄ ꯅꯤꯇꯤ ꯄꯥꯗ꯭ꯔꯗꯤ ꯍꯥꯏꯗꯤ ꯈꯔꯇꯪ ꯑꯣꯏꯔꯁꯨꯀꯣ ꯅꯤꯇꯤ ꯄꯥꯒꯇꯧꯕ ꯎꯄꯥꯏ ꯂꯩꯇꯦ
ꯑꯕ ꯈꯪꯕ꯭ꯔꯥ ꯑꯩ ꯁꯤ ꯑꯩꯉꯣꯟꯗ ꯍꯧꯖꯤꯛ ꯀꯩꯅꯣ ꯃꯦꯁꯦꯁ ꯊꯥꯔꯛꯑꯦꯕ ꯅꯨꯄꯥꯅ ꯅꯨꯄꯥ ꯃꯥꯜꯂꯦꯕ ꯑꯩꯅ ꯃꯦꯁꯦꯁ ꯊꯥꯔꯒ ꯈꯪꯗꯦ ꯀꯅꯥꯅꯣ ꯃꯃꯤꯡꯁꯨ ꯈꯪꯗꯦ ꯑꯩꯒꯁꯨ ꯑꯝꯐꯥꯎ ꯋꯥꯔꯤ ꯁꯥꯟꯅꯗ꯭ꯔꯤ ꯑꯗꯨ ꯅꯨꯄꯥꯗꯣ ꯀꯔꯤ ꯍꯥꯏ ꯃꯥꯒꯤ ꯀꯣꯜ ꯇꯧꯔꯛꯑꯣꯅ ꯍꯥꯏꯕꯀꯣ ꯑꯩꯅ ꯃꯥꯒꯤ ꯗꯤꯄꯤꯗꯣ ꯀꯤꯌꯦꯅ ꯍꯥꯏꯕ ꯃꯥꯒꯤ ꯗꯤꯄꯤꯗꯨ ꯎ ꯏꯗꯤ ꯇꯜꯂꯦ
ꯍꯥꯥ
ꯃꯥꯒꯤ ꯗꯤꯄꯤꯗꯣ
ꯍꯣꯏ
ꯋꯥꯔꯤ ꯁꯥꯟꯅꯅꯤ ꯑꯩ ꯀꯤ ꯍꯥꯏꯕ
ꯁꯥꯟꯒꯅꯨ ꯁꯥꯟꯒꯅꯨ ꯑꯗꯨꯒꯨꯝꯕ ꯃꯤ ꯑꯗꯨꯗꯤ
ꯍꯥꯏꯕꯅꯦ ꯅꯪꯒꯤ ꯇꯤꯄꯤꯗꯣ ꯀꯤꯒꯦ ꯍꯥꯏꯕꯤꯕ ꯑꯗꯨꯒ ꯀꯩꯅꯣꯅꯦ ꯔꯣꯡꯃꯩꯅꯦꯒ ꯍꯥꯏꯌꯦ ꯑꯣꯏꯔꯁꯨ ꯑꯩ ꯋꯥꯔꯤ ꯁꯥꯔꯔꯣꯏ ꯁꯤ ꯃꯤꯗꯤ ꯌꯥꯝ ꯇꯜꯂꯦ
ꯕ꯭ꯂꯣꯛ ꯇꯧꯔꯣ ꯕ꯭ꯂꯣꯛ ꯇꯧꯔꯣ ꯑꯥ
ꯍꯩ ꯍꯥ
ꯑꯗꯨꯗꯤ ꯁꯤꯒꯤ ꯄ꯭ꯔꯣꯖꯦꯛꯁꯤ ꯁꯤꯒꯤ ꯁꯤꯒꯤ ꯄ꯭ꯔꯣꯖꯦꯛꯁꯤ ꯂꯩꯔꯗꯤ ꯋꯥꯔꯤꯁꯤ ꯄꯥꯛ ꯁꯥꯟꯅꯔꯔꯣꯏꯅꯦ
ꯎꯝ ꯁꯥꯟꯅꯕ ꯌꯥꯏꯗ ꯅꯣꯏꯅ ꯑꯗꯨꯝ ꯇꯧꯍꯅꯤꯡꯉꯗꯤ ꯅꯣꯏꯅ ꯇꯧꯅꯤꯡꯗ꯭ꯔꯗꯤ ꯈꯪꯗꯦ
ꯑ ꯅꯪꯗꯤ ꯅꯪꯗꯤ ꯁꯥꯟꯅꯅꯤꯡꯒꯗꯧ ꯃꯥꯟꯗꯦꯗ ꯑꯩꯅ ꯁꯅꯤꯡ ꯁꯥ ꯁꯥ ꯊꯕꯛ ꯑꯗꯣ ꯄ꯭ꯔꯣꯖꯦꯛ ꯑꯅꯧꯕꯗꯤ ꯂꯥꯛꯄ ꯌꯥꯏ ꯑꯩꯒꯤ ꯊꯥꯖꯕꯗꯀꯣ
ꯎꯝ ꯂꯥꯑꯗꯤ ꯐꯔꯦ ꯀꯩꯅꯣ ꯑꯗꯨꯝ ꯋꯥꯔꯤꯁꯨ ꯑꯗꯨꯝ ꯍꯥꯏꯗꯤ ꯁꯤꯒꯨꯝꯕ ꯃꯇꯥꯡꯗ ꯑꯗꯨꯝ ꯊꯤꯟꯅꯍꯧꯔꯣ ꯑꯗꯨꯝ ꯇꯤꯟꯅꯕ ꯌꯥꯏꯅ ꯀꯩꯁꯨ ꯈꯥꯏꯗꯦ ꯁꯤꯒꯨꯝꯕ ꯃꯇꯥꯡꯗ ꯉꯥꯛꯇ ꯇꯤꯟꯅꯅꯤ ꯍꯥꯏꯕ꯭ꯔꯣ
ꯁꯤꯒꯤ ꯃꯇꯥꯡꯗꯇꯪ ꯇꯤꯟꯅꯕꯗꯨꯗꯤ ꯅꯪꯁꯨ ꯍꯦꯟꯃꯟꯗ꯭ꯔꯣ ꯑꯗꯨꯗꯤ
ꯑꯁꯤꯒꯤ ꯃꯇꯥꯡꯗ ꯍꯥꯏꯕ ꯃꯇꯥꯡꯗꯤ ꯃꯇꯥꯡ ꯃꯇꯥꯡꯗꯥꯅ ꯅꯠꯇꯦ ꯅꯠꯇꯦ ꯃꯥꯇꯥꯡꯗꯗꯒꯤ
ꯑꯗꯨꯅꯤ
ꯒ꯭ꯌꯥꯟ ꯇꯥꯗꯕ꯭ꯔꯥ
ꯇꯥꯏꯌꯦ ꯇꯥꯏꯏꯌꯦ
ꯍꯥꯏꯗꯤ ꯑꯩꯈꯣꯏꯁꯦ ꯅꯍꯥꯟꯅꯤ ꯑꯝꯐꯛ ꯈꯪꯅꯗꯦꯅ ꯑꯁꯤ ꯍꯦꯛ ꯂꯥꯛꯄꯗꯒꯤ ꯑꯩꯈꯣꯏ ꯈꯪꯅꯕꯅꯤꯗꯅ ꯍꯥꯏꯗꯤ ꯃꯔꯨꯝ ꯃꯌꯥꯝ ꯌꯥꯎꯕꯅꯤꯅ ꯑꯗꯨ ꯑꯣꯏꯔꯒꯗꯤ ꯅꯍꯥꯟꯗꯤ ꯈꯪꯅꯗꯕꯗꯣ ꯁꯤ ꯃꯇꯥꯡꯗꯨꯗꯤ ꯑꯗꯨꯝ ꯐꯔꯦꯟ ꯑꯣꯅꯕ ꯌꯥꯏꯌꯦ ꯍꯥꯏꯕ ꯑꯁꯤ ꯂꯣꯏꯔꯕꯗꯤ ꯐ꯭ꯔꯦꯟ ꯇꯣꯛꯀꯗ꯭ꯔꯅ ꯈꯟꯕꯗꯣ ꯑꯗꯣ ꯇꯣꯛꯇꯕꯤꯗ ꯑꯗꯨꯝ ꯄ꯭ꯔꯦꯟ ꯇꯧꯕ ꯌꯥꯏꯌꯦ ꯍꯥꯏꯕꯝꯗ ꯁꯨꯝ ꯁꯨ ꯑꯁꯤ ꯅꯨꯄꯥ ꯑꯃꯁꯦ ꯑꯩ ꯕ꯭ꯂꯣꯛ ꯇꯝ ꯅꯨꯄꯥ ꯑꯃ ꯂꯩꯌꯦꯕꯀꯣ ꯇꯥꯗ꯭ꯔꯣ ꯅꯨꯄꯥ ꯑꯃ ꯂꯩꯌꯦ
ꯎꯝ
ꯑꯩꯈꯣꯏꯒꯤ ꯀꯩꯅꯣ ꯑꯣꯏꯗꯣꯏꯅꯦ ꯑꯩꯈꯣꯏ ꯑꯩꯈꯣꯏ ꯃꯁꯦꯟ ꯑꯣꯏꯕꯅꯦꯕ ꯑꯗꯨ ꯅꯨꯄꯥꯗꯨꯣ ꯈꯪꯕ꯭ꯔꯥ ꯑꯗꯨꯝ ꯅꯨꯡꯇꯤꯒꯤ ꯈꯪꯕ꯭ꯔꯥ ꯅꯨꯡꯁꯤꯌꯦ ꯏꯆꯦ ꯅꯨꯡꯁꯤꯌꯦ ꯏꯆꯦ ꯑꯗꯨꯝ ꯊꯧꯔꯛꯄ ꯌꯥꯝ ꯁꯥꯎꯅꯤꯡꯉꯤ ꯀꯣꯔꯤꯅꯣ ꯈꯪꯗꯦ
ꯆꯩ ꯆꯥꯅꯦ ꯃꯅꯥ ꯂꯩꯕꯤꯌꯣꯔ ꯍꯥꯏꯌꯣ ꯏꯆꯦ ꯀꯧꯔ ꯅꯨꯡꯁꯤꯅ ꯍꯥꯏꯔ
ꯑꯗꯨꯅꯦ ꯃꯤꯅ ꯌꯥꯅꯤꯡꯗꯦ ꯍꯥꯏꯔꯒꯗꯤ ꯑꯗꯨꯃꯥꯏꯅ ꯍꯥꯏꯔꯅꯤꯗꯅ ꯂꯥꯁꯇꯗꯤ ꯑꯩꯅ ꯕ꯭ꯂꯣꯛ ꯊꯝꯕꯤꯒꯅꯤꯕꯣ
ꯕꯛ ꯊꯝꯈ꯭ꯔꯣ ꯕꯛ ꯊꯝꯈ꯭ꯔꯣ
ꯑꯁꯨꯝ ꯍꯥꯏꯩꯅꯀꯣ ꯑꯉꯥꯡ ꯑꯩꯉꯣꯟꯗꯒꯤ ꯆꯍꯤ ꯌꯥꯝ ꯑꯉꯥꯡ ꯑꯣꯏꯕ ꯇ꯭ꯋꯦꯟꯇꯤ ꯉꯥꯛꯇ ꯑꯣꯏꯕ ꯑꯗꯨꯃꯥꯏꯅ ꯑꯣꯏꯕꯒꯤ ꯑꯗꯨꯝ ꯊꯤꯅ ꯉꯥꯡꯕ ꯃꯇꯝꯟꯗꯒꯤꯀꯣ ꯑꯗꯨꯝ ꯌꯥꯅꯤꯡꯗꯕꯗꯤ ꯑꯩꯅ ꯎꯠꯄꯅꯦꯕ
ꯎꯝ
ꯍꯥꯏꯗꯤ ꯑꯩꯅ ꯌꯥꯅꯤꯡꯗꯕ ꯎꯠꯂꯒꯗꯤ ꯃꯥ ꯇꯨꯃꯤꯟꯅ ꯂꯩꯔꯣꯗꯅ
ꯑꯅꯝ ꯀꯟꯃꯅꯤꯅꯦ
ꯎ ꯊꯥꯎꯗꯅꯤ ꯆꯨꯞꯄꯤꯒꯥꯁꯦ ꯀꯗ
ꯎꯝ
ꯑꯩ ꯐ ꯌꯥꯝ ꯁꯥꯏꯌꯦ
ꯎ
ꯎꯝ ꯎꯝ ꯑꯗꯣꯝ ꯅꯨꯡꯇꯤꯒꯤ ꯍꯥꯏꯕꯅꯦ ꯁꯨꯃꯥꯏꯅ
ꯑ
ꯎ ꯅꯨꯡꯇꯤꯒꯤꯅꯦ ꯑꯩꯉꯣꯟꯗ ꯍꯧꯖꯤꯛꯁꯨ ꯍꯥꯏꯔꯛꯄ ꯊꯣꯛꯄꯅꯦꯇꯣ ꯍꯧꯖꯤꯛꯁꯨ ꯊꯥꯔꯛꯦꯗꯣ ꯐꯨꯔꯗꯤꯀꯣ ꯑꯩ ꯅꯪꯉꯣꯟꯗ ꯊꯥꯕꯤꯈꯤꯦꯕꯀꯣ ꯃꯁꯛꯇꯨꯒ ꯌꯥꯝ ꯐꯨꯅꯤꯡꯕ ꯃꯤꯅꯦ ꯍꯥꯏꯗꯤ ꯑꯩꯈꯣꯏꯗ ꯑꯗꯨꯝ ꯍꯥꯏꯗꯤ ꯀꯔꯤ ꯍꯥꯏꯅꯤ ꯑꯩꯈꯣꯏ ꯐꯥꯒꯤ ꯇꯧꯔꯒꯁꯨ ꯌꯥꯝ ꯑꯗꯨꯃꯥꯏꯅ ꯌꯥꯝ ꯇꯧꯗꯦꯗꯅ ꯃꯥꯒꯗꯤ ꯑꯩꯒ ꯐꯥꯒꯤ ꯑꯃ ꯐꯥꯎ ꯇꯧꯅꯗꯦꯕ ꯑꯗꯨ ꯑꯣꯏꯔꯒꯗꯤ ꯐꯥꯒꯤ ꯑꯣꯏꯔꯁꯨ ꯍꯦꯟꯃꯜꯂꯦ ꯍꯥꯏꯕꯅꯤꯗ
ꯑꯁ ꯅꯪꯒꯤ ꯋꯥꯜꯄꯦꯄꯔꯁꯤꯗꯤ ꯐꯖꯔꯏ
ꯐꯖꯕꯅꯦꯍꯦ
ꯗꯕꯁꯕꯤ ꯆꯦꯛ ꯀꯥꯏꯅꯦ ꯏꯁ ꯃꯣꯖꯤ ꯀ ꯁꯥꯄꯁꯅꯤ ꯆꯍꯤ ꯆꯥꯗꯕꯉꯥꯟ
ꯈꯨꯅꯤꯡꯕꯅꯦ ꯌꯥꯝꯅ ꯁꯤ ꯐꯅꯤꯕꯣꯏꯁꯦ ꯍꯣꯔꯦꯟ ꯅꯨꯡꯗꯥꯡ ꯈꯪꯕ꯭ꯔꯥ ꯊꯦꯡꯕ ꯀꯥꯟꯗ ꯋꯥꯔꯤ ꯁꯥꯟꯅꯅꯤꯡꯉꯦ ꯍꯥꯏꯕ ꯅꯦ ꯑꯃꯨꯛꯀ ꯑꯗꯨꯗꯗꯤ ꯌꯥꯝ ꯂꯥꯡꯉꯦꯕ ꯅꯪ ꯈꯪꯉꯤꯗꯨꯅꯤ ꯍꯦꯟ ꯃꯈꯣꯟꯗꯣ ꯌꯥꯝ ꯂꯥꯡꯉꯦꯕ ꯉꯔꯥꯡ ꯑꯃꯛ ꯀꯥꯡ ꯆꯤꯑꯒ ꯃꯄꯥꯟꯗ ꯐꯝꯕꯅꯦꯕ ꯑꯩꯗꯣ ꯃꯥꯁꯦ ꯂꯥꯏꯔꯤꯛꯁꯨ ꯄꯥꯔꯝꯃꯣꯏ
ꯀꯔꯤ ꯄꯥꯒꯗ꯭ꯔꯥ ꯀꯔꯤ ꯄꯥꯒꯗ꯭ꯔꯥ
ꯑꯗꯨꯒ ꯁꯣꯔꯦꯟꯗꯤ ꯑꯃꯨꯛ ꯐ꯭ꯔꯤꯔꯣ ꯇꯧꯔꯛꯑꯅꯤ ꯅꯪꯗꯤ ꯉꯁꯤ ꯀꯟꯖꯥꯛ ꯆꯥꯕ꯭ꯔꯥ
ꯉꯁꯤꯗꯤ ꯎꯇꯤ ꯆꯥꯏꯌꯦ ꯅꯣꯏꯗꯤ
ꯎꯠꯇꯤ ꯎꯠꯇꯤ ꯑꯩꯅ ꯉ ꯀꯕ ꯇꯣꯔꯕꯣꯠ ꯍꯥꯏꯕ꯭ꯔꯥ
ꯑꯣ ꯍꯧꯕꯅꯤ ꯑꯗꯣ ꯆꯥꯅꯤꯡꯉꯦ
ꯆꯥꯅꯤꯡꯕ꯭ꯔꯣ ꯑꯩꯗꯤ ꯌꯥꯝ ꯄꯥꯝꯗꯦ
ꯈꯣꯏ ꯆꯥꯕ꯭ꯔꯅ ꯑꯆꯧꯕ ꯈꯣꯏ ꯆꯥꯗꯦ
ꯑ
ꯑꯁ ꯄꯪꯉ ꯑꯗꯨ ꯈꯥꯎꯍꯧꯔꯒ
ꯈꯪꯗꯦꯅ ꯑꯩꯗꯤ ꯆꯥꯗꯕꯣꯠ ꯀꯜꯂꯤ ꯆꯥꯗꯦ ꯑꯃꯨꯐꯥꯎ ꯇ꯭ꯔꯥꯏ ꯇꯧꯗ꯭ꯔꯤ
ꯑꯗꯨ ꯇ꯭ꯔꯨꯕꯣꯠ ꯀꯈꯣꯏꯗꯣ ꯖꯤꯟꯖꯔꯗꯣ ꯁꯨꯔꯅꯤꯀꯣ ꯀꯥꯡ ꯣꯏ ꯊꯣꯡꯕ ꯑꯁꯥꯎ꯭ꯔꯨꯕ ꯑꯣꯏꯔꯁꯨ ꯍꯧꯖꯤꯛ ꯆꯥꯛꯍꯥꯎ ꯅꯝꯕ ꯆꯥꯛꯍꯥꯎ ꯍꯥꯏꯕ꯭ꯔꯥ ꯆꯈ ꯆꯥꯛꯈ ꯎꯝ ꯑꯗꯨ ꯅꯝꯕ ꯂꯩꯌꯦꯕꯀꯣ ꯌꯦꯂꯣ ꯀꯂꯔꯗ ꯇ꯭ꯔꯨꯕꯣꯠꯇꯣ ꯈꯔ ꯌꯦ ꯀꯨꯂꯔ ꯇꯧꯔꯒ ꯑꯗꯨ ꯅꯝꯕ ꯄꯥꯛꯍꯥꯎ ꯅꯝꯕ ꯑꯁ ꯑꯗꯨꯒ ꯈꯣꯏꯗꯣ ꯃꯥꯒꯤ ꯑꯉꯥꯡ ꯋꯥꯏꯠ ꯀꯂꯔꯗ ꯋꯥꯏꯠ ꯀꯂꯔꯗ ꯂꯩꯕꯅꯦ ꯑꯗꯣ ꯍꯥꯏꯕꯗꯤ ꯈꯣꯏ ꯑꯣꯟꯗ꯭ꯔꯤꯕꯁꯤꯡꯗꯣꯀꯣ ꯑꯗꯨꯒ ꯌꯥꯎꯅ ꯊꯣꯡꯕꯗꯣ ꯖꯤꯟꯖꯔꯒ ꯖꯤꯟꯖꯔꯗꯨ ꯁꯨꯔꯅꯤ ꯆꯅꯝ ꯄꯤꯌꯥꯁ ꯍꯥꯞꯈ꯭ꯔꯅꯤ ꯑꯗꯨꯒ ꯆꯨꯕꯣꯠꯀ ꯀꯥꯡꯁꯣꯏ ꯊꯣꯡꯕ ꯈꯨ ꯍꯥꯎ ꯑꯃ
ꯐꯖꯅ ꯍꯥꯎꯈꯤ
ꯍꯥꯎꯋꯦ ꯑꯩꯗꯤ ꯆꯥꯗꯕꯅꯤꯅ ꯈꯪꯗ꯭ꯔꯦ ꯑꯗꯨ ꯍꯥꯎꯋꯦ ꯑꯗꯣ ꯑꯩꯗꯤ ꯄꯪꯆꯥ ꯆꯥꯗꯅꯦ ꯁꯤꯁꯤꯡ ꯃꯇꯤꯟꯒꯨꯝꯕꯗꯣ
ꯀꯔꯤ ꯀꯩꯅꯣ ꯃꯅꯤꯄꯨꯔ ꯂꯥꯛꯄꯗ ꯑꯩꯅ ꯎꯈ꯭ꯔꯨꯜꯗꯤ ꯄꯨꯔꯛꯄꯤꯒꯦ ꯅꯣꯡꯃꯍꯣꯏ ꯑ ꯀꯩꯅꯣ ꯃꯇꯝ ꯂꯩꯌꯦꯕꯀꯣ ꯂꯣꯇ꯭ꯔꯤ ꯑꯗꯨꯝ ꯇꯧꯋꯦꯕ ꯒ꯭ꯔꯥꯎꯟꯗꯀꯣ ꯆꯥꯎꯅ ꯁꯤꯜꯂꯦꯕꯀꯣ ꯑꯗꯨ ꯃꯇꯝꯗ ꯑꯩꯅ ꯂꯩꯔꯥ ꯄꯨꯔꯛꯞꯤꯒꯦ ꯆꯥꯑꯣ ꯇꯦꯁꯠ ꯇꯧꯑꯣ
ꯎꯝ ꯇꯧꯒꯦ ꯍꯥꯎꯔꯗꯤ ꯑꯩꯅꯀꯣ ꯄꯪꯆꯥ ꯆꯥꯗꯕ ꯎꯝ ꯄꯪꯆꯥ ꯆꯥꯗꯕ ꯍꯥꯏꯕꯗꯤ ꯑꯗꯨꯝ ꯀꯔꯤ ꯍꯥꯏꯒꯅꯤ ꯑꯁꯤꯒꯨꯝꯕ ꯇꯤꯟꯒꯨꯝꯕ ꯆꯥꯕ ꯍꯩꯇꯦꯕꯥ ꯀꯣ ꯑꯗꯨ ꯃꯊꯛꯇ ꯄꯥꯏꯕ ꯎꯆꯦꯛꯀꯨꯝꯕꯁꯨ ꯆꯥꯅꯩꯗꯅ ꯑꯗꯨꯁꯨ ꯆꯥꯅꯤꯡꯗꯦꯕ ꯑꯩꯗꯤ ꯑꯩꯗꯣ ꯑꯩꯈꯣꯏ ꯃꯃꯥꯒ ꯌꯥꯝ ꯃꯥꯟꯅꯕꯅꯦ ꯑꯩꯈꯣꯏ ꯏꯃꯥꯁꯨ ꯁꯤꯒꯨꯝꯕ ꯌꯥꯝ ꯆꯥꯅꯤꯡꯗꯕ ꯌꯥꯝ ꯈꯟꯕꯅꯦꯕ ꯑꯩꯈꯣꯏ ꯃꯥꯗꯤ ꯍꯥꯏꯕꯅꯦ ꯑꯩꯗꯤ ꯁꯛ ꯊꯤꯔꯁꯨ ꯄꯖꯥ
ꯍꯥꯥ ꯀꯔꯤ ꯇꯥꯗꯦ ꯐꯖꯅ ꯈꯣꯟꯗꯨ ꯇꯥꯔꯦ ꯍꯧꯖꯤꯛꯇꯤ
ꯑꯣ ꯀꯩꯅꯣ ꯇꯧꯕ ꯑꯩꯈꯣꯏ ꯃꯃꯥꯗꯣ
ꯎꯝ
ꯃꯥꯁꯨ ꯁꯤꯒꯨꯝꯕ ꯆꯥꯗꯦꯕꯀꯣ